ꯑ ꯑꯥ ꯇꯥꯏꯌꯦ ꯍꯥꯎ
ꯍꯣꯏ ꯏꯆꯦꯕꯨ ꯀꯩꯗꯧꯕꯤꯔꯣꯃꯤꯅꯣ
ꯑꯩꯁꯦ ꯆꯥꯛ ꯏꯁꯤꯡ ꯅꯨꯡꯗꯥꯡ ꯋꯥꯏꯔꯝꯒꯤ ꯊꯣꯡꯒ ꯇꯧꯔꯝꯕꯅꯦ ꯑꯗ ꯀꯩ ꯂꯩꯔꯒꯦ ꯐꯣꯟ ꯇꯧꯔꯁꯤ ꯑꯩꯅ ꯀꯩꯀꯩ ꯍꯪꯅꯤꯡ ꯈꯣꯠꯅꯤꯡꯕꯒ ꯂꯩꯒꯦ
ꯑꯩꯁꯦ ꯏꯆꯦꯗ ꯍꯥꯏꯕꯗꯤ ꯋꯥꯔꯤ ꯈꯔ ꯁꯥꯒꯦꯅ ꯇꯧꯖꯔꯛꯄ ꯅꯤꯆꯦ ꯖꯤꯦ ꯑ ꯍꯧꯖꯤꯛꯀꯤꯗꯤ ꯀꯔꯤ ꯀꯔꯤ ꯊꯣꯡꯕꯤꯗꯣꯏꯔꯕ
ꯑꯩꯁꯦ ꯍꯋꯥꯏ ꯑꯁꯥꯡꯕꯤꯒ ꯑꯂꯨꯒ ꯈꯥꯃꯦꯟꯒ ꯃꯌꯥꯟ ꯃꯌꯥꯟ ꯑꯃ ꯏꯔꯣꯜꯂꯒ ꯑꯩꯁꯦ ꯀꯥꯡꯒꯧ ꯑꯃ ꯇꯧꯒꯦꯅ ꯇꯧꯔꯝꯃꯤꯅꯦ
ꯎꯆꯦ ꯀꯥꯡꯕꯨꯧꯁꯤꯗꯤ ꯀꯔꯤ ꯀꯔꯤ ꯉꯧꯕꯤ ꯇꯔꯦ
ꯀꯥꯡꯒꯧꯁꯦ ꯑꯂꯨꯒ ꯍꯋꯥꯏ ꯃꯪꯒꯜꯗ ꯄꯣꯛꯞꯄꯒ ꯑꯣꯏꯅ ꯉꯧꯔꯅꯤꯌꯦ ꯑꯗꯨꯗ ꯏꯅꯥꯎꯗꯤ ꯏꯆꯥꯥꯛ ꯏꯁꯤꯡꯗ ꯊꯣꯡꯉꯕ ꯀꯃꯥꯏꯅ ꯇꯧꯋꯒꯦ
ꯏꯆꯦ ꯑꯩ ꯆꯥꯛ ꯊꯣꯡꯗ꯭ꯔꯤ
ꯑꯣ ꯀꯔꯤ ꯌꯦꯟꯁꯥꯡꯗꯤ ꯊꯣꯡꯅꯕ ꯂꯥꯡꯉꯦ
ꯑꯆꯦꯁ ꯉꯥꯁꯤꯗꯤ ꯅꯨꯡꯗꯡꯁꯦ ꯑꯆꯝꯕ ꯑꯃ ꯊꯣꯡꯉꯒ ꯑꯗꯨꯝ ꯂꯣꯏꯁꯤꯜꯂꯅꯤ
ꯑꯣ ꯑꯆꯝꯕ ꯆꯥꯕꯅ ꯐꯩꯌꯦ ꯇ
ꯍꯣꯏ ꯏꯆꯦ ꯑꯗꯣ ꯏꯆꯦꯕꯨ ꯊꯕꯛ ꯆꯤꯟꯕ꯭ꯔꯣ
ꯆꯤꯟꯗꯤꯦ ꯆꯤꯟꯁꯤꯌꯦ ꯑꯗꯨꯝ ꯍꯉꯨꯅ ꯅꯡ ꯍꯟꯅꯤꯡꯕ ꯂꯩꯔꯁꯨ ꯅꯪꯅ ꯈꯪꯗꯕꯃꯛꯇ ꯑꯣꯏꯔꯒꯁꯨ ꯏꯆꯤꯟ ꯏꯅꯥꯎ ꯇꯥꯊꯣꯛ ꯇꯥꯁꯤꯟ ꯇꯧꯅꯅ ꯂꯣꯏꯔꯦ
ꯍꯣꯏ ꯏꯆꯦ ꯑꯗꯣ ꯏꯆꯦ ꯎꯝ ꯏꯆꯦꯗꯤ ꯉꯁꯤ ꯀꯔꯥꯏ ꯀꯔꯥꯏ ꯆꯠꯄꯤꯔꯨꯒꯦ ꯏꯆꯦ
ꯑꯩꯁꯦ ꯍꯥꯏꯗꯤ ꯑꯌꯨꯛꯇ ꯁ꯭ꯀꯨꯜ ꯆꯠꯂꯨꯔꯦꯗꯅ ꯑꯣꯡꯧꯗ ꯏꯁꯀꯨꯂ ꯍꯂꯥꯒ ꯑꯩꯁꯦ ꯆꯥꯛ ꯏꯁꯤꯡ ꯀꯩꯀ ꯆꯥꯊꯣꯛꯑꯒ ꯑꯩꯒꯤ ꯏꯌꯥꯝꯕ ꯑꯃ ꯑꯥꯗ ꯊꯕꯛ ꯇꯧꯔꯒ ꯂꯩꯕꯗꯣ ꯑꯗꯨꯒꯤ ꯃꯥꯒꯤ ꯄꯣꯠ ꯈꯔ ꯊꯥꯕ ꯆꯠꯂꯨꯔꯦ ꯑꯗꯨ ꯍꯜꯂꯛꯑꯒ ꯑꯃꯨꯛ ꯑꯩꯁꯦ ꯏꯃꯨꯡꯒꯤ ꯇꯕꯩ ꯉꯥꯡꯒ ꯑꯔ ꯑꯃꯨꯛ ꯂꯣꯏꯁꯤꯂꯒꯥ ꯕꯖꯥꯔꯗ ꯐꯤ ꯑꯃꯅꯤꯇꯡ ꯂꯩꯒꯅ ꯑꯃꯨꯛ ꯆꯠꯇꯣꯔꯦ ꯑꯗꯣ ꯍꯜꯛꯄꯒ
ꯏꯃꯨꯡꯒꯤ ꯑ ꯆꯪꯉꯛꯄꯒꯤ ꯋꯥꯏꯔꯝꯗꯨꯛ ꯃꯩ ꯀꯩꯀꯥ ꯊꯥꯕ ꯂꯣꯏꯔꯒ ꯆꯥꯛ ꯊꯣꯡꯉꯦ ꯇꯧꯔꯤꯌꯦ ꯑꯗꯨ ꯑꯗꯨ ꯆꯥꯛ ꯊꯣꯡꯉꯦ ꯇꯧꯔꯤꯉꯩꯗ ꯏꯅꯥꯑꯣ ꯐꯣꯟ ꯇꯧꯁꯜꯂꯛꯏꯁꯦ
ꯑꯣ
ꯏꯤꯟꯅꯥꯎꯗ ꯍꯧꯖꯤꯛ ꯀꯩꯀꯩ ꯍꯣꯠꯅꯔꯤ ꯍꯥꯏꯗꯤ ꯀꯩꯀꯩ ꯍꯥꯟꯅ ꯁ꯭ꯀꯨꯜꯕꯨ ꯑꯗꯨꯝ ꯄꯨꯔꯤꯕ꯭ꯔꯥ ꯅꯠꯇ꯭ꯔꯒꯅ ꯑꯇꯣꯞꯄ ꯊꯕꯛ ꯀꯩ ꯀꯩ ꯌꯅ ꯍꯠꯅꯔꯒꯦ
ꯍꯣꯏ ꯏꯆꯦ ꯑꯩ ꯁ꯭ꯀꯨꯜ ꯑꯗꯨꯝ ꯄꯨꯖꯔꯤ ꯑꯗꯨꯒ ꯌꯨꯝꯗ ꯇꯦꯛ ꯇꯦꯛ ꯌꯨꯝꯒꯤ ꯊꯕꯛ ꯊꯐꯕꯛ ꯏꯪꯈꯥꯡ ꯈꯔꯒ ꯑꯗꯨꯝ ꯍꯣꯠꯅꯔꯒ ꯂꯩꯔꯤ ꯏꯆꯦ
ꯎꯝꯍꯣ
ꯑꯗꯣ ꯅꯪ ꯍꯥꯟꯅ ꯐꯤ ꯁꯥꯗꯨ ꯁꯥꯔꯦꯔꯤꯕꯣ ꯀꯃꯥꯏꯅ ꯇꯧꯔꯤꯒꯦ
ꯏꯆꯦ ꯐꯤꯁꯦ ꯍꯥꯟꯅꯗꯤ ꯐꯥꯅꯦꯛ ꯀꯨꯨꯝꯕ ꯑꯣꯏꯅ ꯁꯥꯔꯝꯕꯅꯤꯏꯆꯦ ꯑꯗꯨ ꯃꯇꯝ ꯃꯇꯝꯒꯤ ꯑꯗꯨꯝ ꯐꯤ ꯍꯧꯖꯤꯛꯇꯤ ꯐꯅꯦꯛ ꯅꯠꯇꯕꯤꯗ ꯐꯤ ꯑꯣꯏꯅ ꯁꯥꯔꯦ
ꯑꯣ ꯀꯔꯤ ꯐ ꯁꯥꯥꯅꯣ ꯀꯔꯤ ꯃꯆꯨꯅꯣ
ꯏꯆꯦ ꯀꯩꯅꯣꯅꯦ ꯐꯤꯁꯦ ꯑꯥ ꯄꯣꯂꯤꯁꯇꯔꯅ ꯃꯌꯨꯝ ꯀꯥꯔꯒ ꯃꯨꯀꯥꯅ ꯐꯦꯟꯕ ꯑꯗꯨꯅꯤꯆꯦ ꯑꯗꯨꯒ ꯃꯆꯨꯅ ꯑꯉꯧꯕꯗ ꯑꯁꯥꯡ ꯃꯍꯦ ꯑꯩꯁꯦ
ꯍꯣꯁ ꯌꯥꯝ ꯐꯖꯅꯤꯅꯦꯗꯨꯨꯔꯤꯌꯥ
ꯍꯣꯏꯆꯦ ꯑꯗꯣ ꯑꯩꯒꯤ ꯑꯩꯅ ꯁꯥꯖꯕ ꯐꯤꯁꯦ ꯑꯩꯅ ꯏꯆꯦꯗꯁꯨ ꯑꯃꯇꯪ ꯏꯜꯍꯟꯒꯦꯅ ꯈꯟꯖꯕ
ꯍꯣꯏ ꯍꯣꯏ ꯏꯟꯊꯣ ꯂꯣꯏꯔꯦ ꯑ ꯃꯃꯟ ꯀꯦ ꯀꯥꯀꯗꯤ ꯀꯌꯥ ꯀꯃꯥꯏꯅꯤ ꯌ ꯑꯣꯏꯗꯤ
ꯏꯆꯦꯅ ꯂꯧꯒꯦ ꯍꯥꯏꯔꯒꯗꯤ ꯑꯩꯒꯤ ꯃꯌꯥꯝꯗ ꯌꯣꯟꯅꯕ ꯃꯃꯜꯗꯒꯤ ꯆꯟꯅ ꯂꯧꯔꯒꯗꯤ ꯑꯗꯨꯝ ꯈꯔ ꯇꯥꯅ ꯑꯗꯨꯝ ꯄ ꯄꯤꯗꯣꯏꯅꯤ ꯏꯆꯦ
ꯍꯣꯏ ꯍꯣꯏ ꯑꯗꯨꯗꯤꯅꯦ ꯏꯆꯦꯒꯤꯗꯨꯣ ꯍꯦꯛ ꯈꯔ ꯐꯖꯅ ꯁꯥꯔꯣ ꯑꯗꯨꯗꯨꯒ ꯁꯥꯕ ꯂꯣꯏꯔꯀꯅꯤ ꯍꯦꯛ ꯍꯥꯏꯔꯛꯑꯣ ꯑꯩꯁꯨ ꯅꯣꯏꯗ ꯂꯥꯛꯇꯕ ꯀꯨꯏꯔꯕ ꯕꯅꯤꯅ ꯂꯥꯛꯑꯒ ꯋꯥꯔꯤ ꯋꯥꯋꯇꯥꯏ ꯁꯥꯟꯅꯕ ꯑꯣꯏꯅ ꯏꯁꯤꯅ ꯆꯥꯛ ꯒ꯭ꯂꯥꯁ ꯑꯃꯃꯝ ꯊꯛꯃꯤꯟꯅꯔꯒ ꯐꯤꯗꯨꯁꯨ ꯌꯦꯡꯉꯒꯦꯅ
ꯍꯥꯏꯁꯦ
ol
ꯑꯗ ꯑ ꯏꯅꯥ ꯍꯣꯏꯒꯤ ꯑ ꯀꯩꯅꯣꯒꯤ ꯃꯅꯤꯡꯒꯤ ꯍꯤꯡꯒꯣꯜꯗ ꯑ ꯀꯔꯤꯌꯦ ꯊꯩꯕꯨꯡ ꯄꯥꯝꯃꯤ ꯄꯥꯜꯂꯤꯗꯨ ꯄꯥꯜꯂꯤꯕ ꯍꯟꯊꯈ꯭ꯔꯕꯣ
ꯏꯆꯦ ꯊꯩꯕꯣꯡꯁꯦ ꯄꯥꯝꯕꯤꯗꯤ ꯄꯥꯟꯗꯤ ꯄꯥꯜꯂꯤ ꯑꯗꯣ ꯍꯧꯖꯤ ꯊꯩꯕꯣꯡꯁꯦ ꯍꯥꯏꯗꯤ ꯌꯥꯝꯅ ꯀꯟꯅ ꯍꯥꯏꯗꯤ ꯃꯌꯥꯝ ꯄꯥꯟꯕꯗꯣ ꯄꯥꯟꯗ꯭ꯔꯦ ꯍꯥꯏꯗꯤ ꯍꯥꯟꯅꯗꯤ ꯃꯌꯥꯝ ꯄꯥꯜꯂꯝꯕꯗꯣ ꯍꯧꯖꯤꯛꯇꯤ ꯌꯥꯝꯅꯗꯤ ꯄꯥꯟꯗ꯭ꯔꯦ ꯑꯗꯣ ꯄꯥꯡꯍꯧꯗꯤꯤ ꯍꯧꯧꯔꯤꯁꯤꯦ
ꯑꯣ ꯑꯁ ꯍꯥꯎꯕꯅꯤꯗ ꯀꯨꯏꯔꯦꯗ ꯊꯕꯣꯡꯒ ꯆꯥꯒꯗꯕ
ꯑꯃꯣꯏ ꯑꯆꯦ ꯊꯩꯕꯣꯡ ꯊꯩꯕꯣꯡ ꯍꯩꯕꯣꯡ ꯅꯠꯇꯕ ꯊꯩꯕꯣꯡꯗꯣꯏꯁꯦ
ꯑꯥ ꯑꯥ
ꯑꯗꯨꯗꯣ ꯁꯨꯔꯒꯁꯨ ꯆꯥꯕ ꯌꯥꯏꯗꯅ ꯏꯆꯦ
ꯎꯝ ꯌꯥ
ꯑ ꯑꯗꯨꯗꯣ ꯑ ꯏ ꯏ ꯅꯅꯥꯎꯗꯤ ꯑꯛꯇ ꯆꯥꯖꯗ꯭ꯔꯤꯕ ꯑꯗꯨꯅ ꯑꯗꯨꯗꯣ ꯁꯨꯔꯒ ꯍꯥꯏꯗꯤ ꯁꯨꯔ ꯆꯥꯕꯗꯨꯗ ꯍꯥꯞꯄ ꯌꯥꯕꯁꯦ
ꯎꯝ
ꯀꯩ ꯀꯩ ꯍꯥꯗꯤ ꯌꯥꯏꯁꯦ
ꯍꯥꯞꯄꯒꯤꯗꯤ ꯍꯥꯏꯗꯤ ꯑꯩꯈꯣꯏꯅ
ꯀꯩ ꯍꯥꯏꯇꯥꯔꯦ ꯊꯩꯕꯣꯡꯁꯦ ꯉꯥꯔꯤꯒ ꯃꯣꯔꯣꯛꯀꯗꯤ ꯑꯗꯨꯝ ꯃꯦꯠꯂꯒ ꯍꯥꯞꯄ ꯄꯣꯠꯇꯨ ꯍꯥꯞꯊꯤꯟꯗꯅ ꯑꯗꯨꯗ ꯇꯤꯜꯍꯧ ꯈꯔ ꯁꯣꯏ ꯆꯟꯕ ꯑꯗꯒꯤ ꯃꯔꯣꯏ ꯅꯥꯀꯨꯞꯄꯤꯒꯨꯝꯕ ꯂꯩꯇꯅ ꯁꯤꯁ ꯃꯍꯥꯛ ꯄꯦ ꯀꯌꯥꯁꯨꯀꯥꯏꯠꯇꯤ
ꯑꯣ ꯍꯥꯎꯥꯎꯅꯤ ꯀꯣꯁꯤꯦ ꯑꯗꯨꯗꯤ
ꯎꯝ ꯍꯥꯎ ꯄꯅꯤꯅ ꯍꯥꯏꯗꯤ ꯊꯥꯏ ꯅꯨꯡꯉꯥꯏ ꯑꯩꯈꯣꯏꯒꯤ ꯏꯃꯍꯥꯏ ꯀꯩꯀꯥꯅ ꯍꯥꯏꯗꯤ ꯄꯤꯖꯔꯛꯄ ꯀꯥꯟꯗ ꯍꯧꯖꯤꯛꯇꯤ ꯏꯟꯊꯨ ꯅꯨꯡꯉꯥꯏꯅ ꯆꯥꯟꯅꯈꯤ ꯗꯅ ꯊꯥ ꯅꯨꯡꯉꯥꯏ ꯊ ꯅꯨꯡꯉꯥꯏ ꯗꯤ ꯌꯥꯝ ꯆꯥꯔꯛꯑꯦ ꯍꯧꯖꯤꯛꯇꯤ ꯆꯥꯗ꯭ꯔꯦ
ꯑꯣꯝ ꯑꯗꯥꯅ ꯏꯆ‌ꯦ ꯎꯝ ꯏꯆ‌ꯦꯍꯥꯏꯒ ꯇꯤ ꯎ ꯋꯥꯁꯨ ꯃꯔꯥꯡ ꯌꯥꯝ ꯀꯥꯏꯗꯣ
ꯎꯝ
ꯍꯩ ꯂꯩꯁꯨ ꯑꯗꯨꯝ ꯊꯥꯏ ꯑꯗꯣ ꯆꯣꯏꯍꯥꯏꯒꯤꯗꯤ ꯍꯩ ꯂꯩꯁꯨ ꯑꯗꯨꯝ ꯊꯥꯕꯅꯤꯅ ꯊꯣꯏꯅ ꯍꯩ ꯃꯆꯥ ꯀꯩꯃ ꯆꯥꯅꯤꯡꯉꯁꯨ ꯏꯆꯦꯒꯤꯗꯤ ꯂꯩꯕꯒꯤ ꯃꯊꯧꯗ ꯇꯥꯔꯝꯃꯔꯣꯏ
ꯍꯣꯏ ꯍꯣꯏ ꯍꯥꯏꯕꯗꯤ ꯎ ꯄꯩꯁꯥꯁꯦ ꯂꯩꯒꯗꯕꯁꯦ ꯆꯠꯇ꯭ꯔꯦ ꯍꯥꯏꯕꯗꯤ ꯏꯁꯥꯅ ꯊꯥꯖ ꯈꯣꯠꯆ ꯇꯧꯕꯁꯤꯅ ꯀꯩ ꯍꯥꯏꯇꯥꯔꯦ ꯑꯩꯈꯣꯏꯗꯁꯨ ꯌꯥꯝ ꯀꯥꯟꯅꯩꯑꯕ ꯀꯗꯥꯕ ꯄꯩꯁꯥꯗꯣ ꯑꯩꯈꯣꯏꯅ ꯐꯖꯅ ꯃꯅꯥ ꯍꯥꯏꯗꯤ ꯂꯩꯃꯛꯇ ꯑꯣꯏꯔꯁꯨ ꯃꯅꯥ ꯃꯁꯤꯡꯃꯛꯇ ꯑꯣꯏꯔꯕꯁꯨ ꯐꯖꯅ ꯍꯥꯏꯗꯤ ꯃꯥ ꯃꯥꯒꯤ ꯃꯈꯣꯡ ꯌꯥꯟꯕꯤꯕ ꯈꯣꯠꯄꯤꯕ ꯁꯦꯕꯥ ꯥ ꯁꯤꯕꯤ ꯇꯧꯔꯗꯤ ꯂꯦꯝꯅ ꯃꯥꯡꯗꯦꯗꯣ ꯑꯗꯨꯅꯤ
ꯎ
ꯑꯗꯣ ꯏꯎꯒꯤ ꯎꯝ ꯏꯅꯥꯎꯒꯤ ꯏꯌꯥꯝꯕ ꯑꯃ ꯂꯩꯕꯗꯣ ꯃꯥꯒꯤ ꯄꯣꯜꯇ꯭ꯔꯤ ꯐꯥꯔꯝ ꯇꯧꯕꯗꯨꯕꯨ ꯀꯃꯥꯏ ꯀꯃꯥꯏꯅ ꯇꯧꯔꯤꯒꯦ ꯑꯗꯨꯕꯣ
ꯏꯆꯦꯗꯣ ꯍꯥꯏꯗꯤ ꯑꯗꯨꯝ ꯀꯥꯟꯗꯤ ꯀꯥꯟ ꯅꯩ ꯁꯥ ꯉꯥ ꯌꯦꯟ ꯂꯣꯏꯕ ꯍꯥꯏꯕꯕꯁꯤ ꯆꯦ ꯍꯥꯏꯕꯗꯤ ꯏꯁꯥꯒꯤꯁꯨ ꯀꯥꯟꯅꯕ ꯁꯦꯟꯊꯣꯛ ꯂꯝꯕꯤꯁꯨ ꯑꯣꯏꯕ ꯑꯗꯒꯤ ꯑꯩꯈꯣꯏꯅ ꯍꯥꯏꯗꯤ ꯑꯩꯈꯣꯏꯁꯨ ꯑꯍꯥꯎꯕ ꯍꯥꯏꯕꯁꯤꯗꯤ ꯅꯣ ꯐꯥꯗꯣꯛꯇ ꯑꯣꯏꯁꯨ ꯆꯥꯅꯤꯡꯉꯤꯅꯤꯁꯦ ꯑꯗꯨꯅ ꯍꯥꯏꯗꯤ ꯂꯩꯔꯨꯗ꯭ꯔꯁꯨ ꯑꯗꯨꯝ ꯏꯁꯥꯅ ꯂꯣꯏꯖꯕꯗꯣ ꯑꯗꯨꯝ ꯆꯥꯖꯔꯦ
ꯐꯩꯌꯦ ꯐꯩꯌꯦ ꯑꯗꯨꯅꯤ ꯀꯜꯂꯤꯉꯩ ꯑꯗꯨꯅꯤ ꯀꯜꯂꯤꯜꯂꯤꯉꯩꯗ ꯁꯨꯕ ꯅꯣꯝꯕ ꯀ ꯉꯝꯃꯤꯉꯩꯗ ꯇꯥꯟꯁꯦ ꯂꯧꯒꯗꯕꯅꯤ ꯊꯨꯝ ꯀꯩꯀꯥꯁꯦ
ꯍꯣꯏ ꯏꯆ‌ꯦ ꯑꯗꫭ ꯏꯆꯦ ꯍꯥꯏꯗꯤ ꯐꯥꯔꯝꯗꯁꯨ ꯀꯩꯗꯁꯨ ꯉꯥꯁꯦ ꯈꯔ ꯊꯥꯗꯔꯒ ꯑꯗꯒꯤ ꯂꯥꯛꯄ ꯁꯦꯜꯗꯨꯅ ꯑꯗꯨꯝ ꯏꯁꯥꯗꯁꯨ ꯀꯥꯟꯅꯖꯔꯦ
ꯐꯩꯌ‌ꯩ ꯐꯩꯌ‌ꯦ ꯍꯥꯏꯗꯤ ꯐꯥꯝꯗꯣ ꯂꯩꯔꯦꯅ ꯀꯩꯝꯇ ꯁꯤꯖꯤꯟꯅꯗꯕꯤ ꯊꯝꯃꯗꯤ ꯀꯔꯤꯝꯇꯗꯤ ꯀꯥꯟꯅꯔꯣꯏ ꯑꯗꯨꯅ ꯑꯗꯨꯅ ꯐꯩ ꯉꯥ ꯅꯨꯡ ꯈꯔ ꯊꯥꯗꯣꯛ ꯈꯣꯠꯇꯣꯛ ꯇꯕ ꯑꯩꯈꯣꯏꯁꯨ ꯆꯥꯖꯕ ꯑꯗꯩꯗꯤ ꯌꯣꯟꯗ꯭ꯔꯁꯨ ꯌꯣꯟꯕ ꯌꯥꯕ
ꯎ ꯏꯆꯦꯁꯨ ꯅꯣꯡꯃ ꯂꯥꯛꯑꯣ
ꯂꯥꯛꯀꯦ ꯂꯥꯛꯀ‌ꯦ ꯑꯝꯇꯪꯗꯤ ꯑꯩꯁꯦ ꯂꯥꯛꯀꯦꯅꯗꯤ ꯈꯜꯂꯝꯃꯅꯤ ꯑꯩꯒꯤ ꯊꯕꯛ ꯆꯤꯟꯕꯁꯤ ꯆꯠꯇꯔꯛꯀꯣ ꯅꯪꯗꯕꯤ ꯏꯆꯦꯁꯦ
ꯏꯆꯦꯅ ꯑꯅꯪꯕ ꯃꯇꯝꯅ ꯈꯜꯂꯒ ꯂꯥꯛꯄꯤꯔꯣ
ꯍꯣꯏ ꯑꯗꯣ ꯀꯩꯅꯣ ꯇꯧꯕꯅꯦ ꯅꯣꯏꯒꯤ ꯄꯥꯠꯇ ꯄꯥꯠ ꯂꯩ ꯍꯥꯏꯕꯅꯤꯅꯀꯣ ꯄꯥꯠꯀꯤ ꯄꯥꯠꯀꯤ ꯂꯩꯕꯥꯛ ꯀꯩꯀꯥꯗꯨꯨꯗꯤ ꯍꯥꯏꯗꯤ ꯂꯩꯍꯥꯎꯁꯨ ꯌꯥꯝ ꯐꯕꯅꯦꯕ ꯃꯣꯏꯗꯤ ꯑꯗꯣ ꯄꯣꯠ ꯊꯥꯕꯗꯣ ꯌꯥꯝꯅ ꯍꯧꯒꯟꯕꯅꯦ ꯑ ꯀꯩꯀꯩ ꯄꯣꯠꯀꯗꯤ ꯊꯥꯖꯟꯒꯦ ꯅꯕꯣ
ꯆꯆꯦ ꯄꯣꯠꯁꯦ ꯍꯥꯏꯗꯤ ꯔꯤꯡꯕꯟꯒꯤ ꯃꯇꯥꯏ ꯃꯇꯥꯏꯗ ꯊꯥꯕ ꯌꯥꯕ ꯃꯥꯏꯔꯦꯟ ꯇꯣꯔꯣꯕꯣꯠ ꯑꯗꯒꯤ ꯍꯋꯥꯏ ꯑꯁꯥꯡꯕꯤ ꯑꯗꯨꯝ ꯑꯌꯥꯝꯕꯅ ꯊꯥꯖꯤꯜꯂꯦꯆꯦ ꯍꯥꯏꯕꯗꯤ ꯏꯁꯥꯅ ꯊꯥꯖꯔꯒ ꯍꯥꯏꯕꯗꯤ ꯂꯩꯁꯨ ꯂꯩꯅꯗ꯭ꯔꯦ
ꯍꯣꯏꯅꯦ
ꯂꯩꯍꯥꯎꯗꯨꯁꯨ ꯐꯔꯕꯅꯤꯅ ꯄꯣꯠꯁꯨ ꯐꯔꯦ
ꯑꯣ ꯏꯆꯦꯗꯁꯨꯅꯦ ꯑꯥ ꯑꯥ ꯏꯆꯦꯗꯁꯨꯅꯦ ꯃꯃꯥꯡ ꯑꯩꯈꯣꯏꯒꯤ ꯏꯤꯡꯒꯣꯜꯒꯤ ꯍꯪꯒꯥꯝ ꯂꯣꯛꯈꯤꯕ ꯃꯔꯨ ꯈꯔ ꯂꯩꯌꯦ ꯍꯪꯒꯥꯝ ꯍꯥꯎꯈ꯭ꯔꯕ ꯍꯪꯒꯥꯝꯅꯦ ꯑꯗꯨꯗꯣ ꯑꯩꯅ ꯅꯣꯏꯗ ꯂꯥꯛꯄꯗ ꯈꯔ ꯄꯨꯔꯛꯀꯦ ꯈꯔ ꯍꯥꯏꯦ ꯍꯨꯟ ꯆꯠꯂꯣ ꯄꯊ ꯊꯥꯕ ꯍꯒꯥꯅꯤꯅ ꯍꯥꯎ ꯃꯍꯥꯎꯗꯅꯖꯤꯕꯅꯤ
ꯃꯔꯃꯁꯦ
ꯆꯥꯃꯤꯟꯅꯔꯁꯨ ꯌꯥꯗꯅ ꯁꯤꯅꯦꯃꯥ
ꯌꯥꯏ ꯑꯗꯨꯣꯏꯆꯤꯅ ꯁꯪꯉꯀꯥꯟꯗ ꯅꯣꯡꯃ ꯋꯥꯠꯂꯤꯉꯩꯗ ꯍꯥꯏꯕꯤꯔꯛꯑꯣ ꯑꯩꯒꯤ ꯐꯥꯔꯝꯗ ꯍꯧꯖꯕ ꯏꯟꯁꯥꯡ ꯅꯥꯄꯤ ꯈꯔ ꯏꯖꯤꯦꯒꯤ ꯑꯃꯦ
ꯍꯣꯏ ꯍꯣꯏ ꯑꯃꯝꯃꯛ ꯌꯥꯏꯑꯌꯦ ꯀꯔꯤ ꯀꯔꯤ ꯏꯟꯖꯥꯟ ꯅꯥꯄꯤꯒꯗꯤ ꯊꯥꯒꯦ
ꯑ ꯏꯆꯦ ꯑꯗꯨꯝ ꯍꯋꯥꯏ ꯀꯥꯂꯦꯟꯗ꯭ꯔꯔꯤ ꯑꯁ ꯍꯋꯥꯏ ꯁꯥꯡꯕꯤ ꯃꯥꯏꯔꯦꯟ ꯇꯣꯔꯕꯣꯠ ꯑꯗꯨꯝ ꯍꯧꯔꯦ ꯏꯁꯦ
ꯑꯣ ꯑꯣ
ꯊꯥꯖꯤꯟꯒꯗꯕꯅꯤꯅ ꯍꯥꯏꯕꯗꯤ ꯊꯥꯕ ꯌꯥꯕ ꯄꯣꯠ ꯆꯩꯩ ꯑꯣꯏꯔꯗꯤꯀꯣ ꯑꯗꯨ ꯏꯅꯥꯎ ꯑꯩꯅ ꯁꯨꯝ ꯇꯥꯖꯕꯗꯣ ꯀꯣ ꯍꯥꯏꯗꯤ ꯏꯁꯤꯡ ꯃꯅꯥꯛ ꯅꯛ ꯀꯛꯄꯁꯤꯗꯅ ꯍꯦꯟꯅ ꯇꯨꯅꯤꯡ ꯀꯣꯛ ꯀꯩꯀꯥꯎꯁꯨ ꯍꯧꯒꯠꯂꯦꯅ ꯄꯥꯎ ꯇꯥꯏꯌꯦ ꯃꯤꯅ ꯍꯥꯏꯐꯦ ꯑꯕꯗ ꯑꯗꯨ ꯏꯅꯥꯎꯒꯤꯗꯤ ꯑꯗꯨ ꯅꯤꯡꯈꯣꯛꯇꯣ ꯄꯥꯟꯕ꯭ꯔꯥ ꯈꯣꯠꯄ꯭ꯔ ꯀꯃꯥꯡꯖꯩ ꯄꯥꯜꯂꯒꯗꯤ ꯑꯩꯁꯨ ꯆꯥꯔ ꯈꯤꯇ ꯂꯧꯖꯒꯦ ꯍꯥꯏꯗꯤ ꯑꯩꯁꯨ ꯑꯩꯒꯤ ꯄꯨ꯭ ꯃꯆꯥ ꯑꯃ ꯂꯩꯕꯗꯣ ꯑꯗꯨꯗ ꯈꯤꯇꯪ ꯊꯥꯖꯤꯜꯂꯒ ꯏꯔꯣꯟꯕ ꯀꯩꯗꯧꯕꯗ ꯆꯥꯅꯅꯕ
ꯆꯦꯅ ꯄꯥꯝꯃꯦꯗꯤ ꯑꯗꯨ